ꯇꯕ꯭ꯔꯣ
ꯇꯥꯏꯀꯣ
ꯍꯜꯂꯣ
ꯑꯣ ꯍꯜꯂꯣ
ꯑ ꯇꯥꯔꯦ ꯇꯥꯔꯦ ꯑꯁ ꯀꯣꯜ ꯊꯨꯅꯩ ꯄꯥꯏꯈꯠꯂꯤꯀꯣ ꯃꯤ ꯃꯆꯥꯗꯤ
ꯑꯗꯨꯃꯥꯏꯅ ꯇꯧꯗ꯭ꯔꯗꯤ ꯌꯥꯗꯕꯀꯣ
ꯑꯣ ꯑꯗꯨꯃꯥꯏꯅ ꯇꯧꯒꯗꯕ ꯅꯤꯅꯦ
ꯑꯥ ꯑꯗꯨꯃꯥꯏꯅ ꯇꯧꯒꯗꯧꯅꯦ
ꯎꯝ ꯅꯪ ꯈꯣꯟꯖꯦꯜꯁꯦ ꯌꯥꯝ ꯁꯣꯜꯂꯤꯅꯦ ꯀꯟꯅ ꯉꯥꯡꯉ ꯀꯟꯅ ꯉꯥꯡꯕ ꯌꯥꯗ꯭ꯔꯣ
ꯑꯗꯨꯃꯥꯏꯅ ꯇꯧꯅꯤꯅꯦ ꯀꯔꯤꯒꯤꯔꯣ
ꯈꯪꯗꯦꯅꯦ ꯅꯪ ꯀꯤꯕ ꯑꯃ ꯌꯥꯎꯕ ꯃꯥꯜꯂꯦꯗ
ꯑꯦꯁꯀꯤꯖꯤꯗ
ꯑꯥ
ꯁꯤꯗꯤ ꯑ ꯑꯣ ꯑꯩꯈꯣꯏꯗꯣ ꯀꯩ ꯑꯁ ꯉꯔꯥꯡꯒꯤ ꯌꯦꯟꯁꯥꯡꯗꯣ ꯆꯥꯕꯅꯦ
ꯑ ꯣꯜ ꯏꯗ꯭ꯔꯣ
ꯑꯁ ꯕꯣꯜꯒꯨꯝꯕꯁꯦ ꯌꯦꯡꯅꯤꯡꯗ꯭ꯔꯦꯗ ꯍꯟꯗꯛꯀꯥꯟꯁꯦ
ꯎꯝꯆꯦꯟꯖ ꯃꯥꯏ
ꯅꯪꯗꯤ ꯀꯩ ꯏꯟꯁꯥꯡ ꯆꯥꯕ꯭ꯔꯥ
ꯑꯩꯔꯣ ꯅꯡꯍꯥꯎ ꯑꯗꯨꯒ ꯉꯥꯛꯇ ꯑꯂꯨ ꯉꯥꯛꯇ ꯊꯣꯡꯕꯤ
ꯅꯪꯅ ꯊꯣꯡꯉꯣꯅ ꯍꯥꯎꯅꯤꯉꯥꯏꯗꯣ ꯅꯪꯅ ꯍꯥꯎꯅꯤꯉꯥꯏꯗ ꯊꯣꯡꯉꯅ
ꯑꯩ ꯊꯣꯡꯉꯗꯤ ꯆꯥꯕ ꯌꯥꯔꯣꯏ ꯑꯩ ꯀꯣꯠꯁꯦ ꯃꯍꯥꯎ ꯂꯩꯇꯦꯕ ꯃꯍꯥꯎ ꯑꯝꯇ ꯂꯩꯇꯦ
ꯅꯪ ꯍꯩꯇꯕꯒꯤ ꯑꯣꯏꯔꯣꯃꯤꯅꯦ
ꯎꯝ ꯑꯣꯏꯔꯝꯒꯗ꯭ꯔꯥ ꯈꯪꯗꯦ ꯉꯔꯥꯡ ꯅꯍꯥꯟꯁꯨ ꯑꯂꯨ ꯀꯥꯡꯉꯧꯗꯣ ꯉꯧꯔꯨꯅꯦꯕ
ꯎꯝ
ꯉꯧꯕ ꯑꯃꯝꯇꯗ ꯑꯁ ꯃꯁꯂꯥ ꯌꯥꯝꯃꯟꯕꯒꯤꯔ ꯈꯪꯗꯦ ꯊꯥꯎ ꯌꯥꯝꯗꯣꯏ ꯀꯥꯔꯅꯤ ꯂꯣꯏꯅ
ꯑꯁ
ꯆꯤꯞ ꯆꯤꯞꯁ ꯃꯥꯂꯦꯅꯦ
ꯑꯃꯃꯨꯛ ꯇ꯭ꯔꯥꯏ ꯇꯧꯕꯣ ꯑꯗꯨꯗ ꯉꯁꯤ ꯑꯅꯧꯕ ꯔꯤꯁꯤꯄꯤ ꯇꯧꯑꯣ
ꯎꯝ ꯇꯧꯔꯗꯤ ꯂꯣꯏꯔꯦꯗꯅ
ꯎꯝ ꯑꯣꯧꯈ
ꯎꯝ ꯀꯥꯏ ꯆꯂ ꯅ
ꯑꯁ ꯑꯗꯨꯝ
ꯑꯣꯏꯣꯏ ꯆꯠ ꯆꯠ ꯄꯪ ꯆꯠ ꯆꯠ
ꯅꯦꯠꯋꯔꯛ ꯂꯩꯕ ꯃꯐꯝꯗ ꯑꯗꯨꯝ ꯀꯣꯏꯆ ꯆꯠꯄ
ꯍꯣꯏ ꯑꯗꯨꯝ ꯇꯧꯒꯗꯕꯅꯦ ꯑꯁ ꯑꯩꯈꯣꯏꯗꯤ ꯅꯦꯠꯋꯥꯛ ꯄ꯭ꯔꯣꯕ꯭ꯂꯦꯝ ꯑꯝꯇ ꯂꯩꯇꯦꯗ ꯑꯗꯨꯝ ꯅꯨꯡꯇꯤꯒ ꯌꯥꯅ ꯎꯝ ꯅꯨꯡꯉꯥꯏꯅ ꯀꯣꯜ ꯇꯧꯔꯛꯦꯗꯤ
ꯅꯨꯡꯉꯥꯏꯅ ꯇꯧꯒꯗꯕꯅꯤ
ꯎꯝ ꯐꯃꯨꯡꯗ ꯍꯤꯞꯄꯒ ꯑꯗꯨꯝ ꯇꯧꯔꯗꯤ ꯂꯣꯏꯔꯅꯤ ꯋꯥ ꯌꯥꯝꯅꯤ ꯅꯪꯗꯤ ꯀꯣꯏꯆꯠ ꯆꯥꯠꯇ꯭ꯔꯗꯤ ꯌꯥꯏ ꯌꯥꯔꯣꯏ ꯏꯅꯦ
ꯅꯣꯏ ꯈꯨꯟꯗꯣ ꯌꯥꯗꯦꯅꯦ
ꯌꯥꯕꯅꯦ ꯍꯟꯗꯛꯀꯥꯟꯁꯦ ꯈꯪꯗꯦ ꯅꯦꯠꯋꯥꯛꯁꯦ ꯌꯥꯗꯕ ꯅꯍꯥꯟꯗꯤ ꯑꯗꯨꯝ ꯅꯨꯡꯉꯥꯏꯅꯦ ꯐꯥꯏꯚ ꯖꯤꯗꯣ ꯂꯣꯏꯅꯐꯥꯎ ꯐꯪꯉꯣꯅꯦ
ꯎ ꯑꯩꯈꯣꯏꯗꯅ ꯐꯥꯏꯚ ꯖꯤ ꯐꯪꯗꯕ
ꯎꯝ
ꯊꯕꯤ ꯇꯋꯥꯔꯂꯏ ꯂꯩꯅꯤ ꯍꯥ
ꯐꯣꯔ ꯖꯤ ꯐꯪꯕ꯭ꯔꯥ ꯍꯥꯏꯕ
ꯑꯣ ꯐꯣꯔ ꯖꯤꯗꯤ ꯑꯗꯨꯝ ꯐꯪꯉꯟꯦ
ꯎꯝꯝ
ꯇ ꯏꯁꯇꯤꯛꯇꯣ ꯇꯥꯗꯕ ꯑꯗꯨꯝ ꯐꯣꯔ ꯅꯨꯡꯇꯤꯒꯤ ꯐꯪꯉꯤꯕ
ꯎꯝꯝ
ꯐꯣꯔꯖꯤ ꯉꯥꯛꯇꯅꯤ ꯅꯦꯠꯋꯥꯛꯇꯀꯤ ꯑꯗꯨꯝ ꯅꯨꯡꯉꯥꯏ
ꯎꯝ ꯇꯅꯅꯨꯡ ꯀꯥꯏꯔꯗꯤ ꯌꯥꯏꯔꯅꯦ
ꯎꯝ ꯅꯪꯁꯤ ꯆꯥꯛ ꯌꯦꯟꯁꯥꯡ ꯑꯗꯨꯝ ꯊꯣꯡꯉꯗ꯭ꯔꯣ
ꯑꯁ ꯑꯩ ꯊꯣꯡꯡꯂꯣꯏ ꯏꯃꯥꯅ ꯊꯣꯡꯈ꯭ꯔꯦ ꯊꯣꯡꯕꯁꯨ ꯂꯣꯏꯒꯗꯧꯔ ꯃꯥꯜꯂꯦ
ꯑꯁ ꯉꯜꯂꯤꯀꯣ
ꯍꯣꯏ ꯉꯁꯤ ꯐꯣꯔꯦꯟ ꯁꯔꯚꯤꯁ ꯂꯩꯕꯀꯣ
ꯑ
ꯄꯨꯡ ꯇꯔꯨꯛꯇ ꯃꯥꯜꯂꯦ
ꯎꯝ ꯏꯟꯖꯥꯡ ꯍꯥꯎ ꯍꯥꯎ ꯇꯥꯎ꯭ꯔ ꯑꯗꯨꯗꯤ
ꯎꯝ ꯆꯕꯅꯤꯔ
ꯎꯝ ꯅꯣꯏꯗꯤ ꯌꯦꯟꯒ ꯂꯣꯏꯗ꯭ꯔꯣ
ꯂꯣꯏꯌꯦꯦ ꯑꯗꯣ ꯆꯥꯕ ꯉꯝꯒꯗꯧꯔꯦ ꯂꯏꯒ ꯇꯧꯔꯔꯤꯦ ꯅꯪ ꯉ ꯅꯨꯨ ꯆꯥꯕ꯭ꯔꯥ
ꯅꯪꯨ ꯋꯥ
ꯑꯥꯎ ꯅꯪ ꯅꯪ ꯀꯩꯇꯥꯔꯅꯤꯀꯣ
ꯀꯅꯥ
ꯅꯪ ꯅꯪ ꯅꯪ
ꯑ
ꯋꯥ ꯉꯥꯡꯉꯨꯗꯣ ꯐꯖꯅ ꯉꯥꯡꯉꯅꯤ ꯀꯔꯤꯔꯣ ꯑꯩꯁꯨ
ꯑ ꯑꯩꯅ ꯈꯔ ꯁꯣꯏꯈꯤꯕꯅꯦ ꯑꯗꯣ ꯉꯥꯅꯨ ꯋꯥ ꯍꯥꯏꯈ꯭ꯔꯦ ꯉꯥꯅꯨ ꯄꯨꯔꯥ ꯍꯥꯏꯒꯗꯕꯅꯦ ꯑꯩꯒꯤ ꯂꯩꯁꯦ ꯌꯥꯗ꯭ꯔꯦꯕ ꯀꯜꯂꯦꯕ
ꯑ ꯅꯪ ꯅꯪꯒꯤ ꯆꯤꯅꯔ ꯈꯪꯗ꯭ꯔꯦꯦ
ꯑꯁ ꯃꯤꯗꯤ ꯑꯗꯨꯝ ꯁꯣꯏꯕꯅꯤꯗ ꯍꯩꯗ꯭ꯔꯗꯤ ꯌꯥꯝ ꯍꯩꯅꯦ ꯇꯝꯕꯤꯌꯨꯔꯥ ꯅꯪꯕꯨꯁꯨ
ꯑꯥꯎ ꯇꯝꯕꯤꯌꯣ ꯉꯥꯅꯨꯗꯤ ꯁꯦꯝꯕ ꯇꯜꯂꯤꯅꯦ ꯃꯇꯝ ꯌꯥꯝ ꯆꯪꯏꯤꯅꯦ
ꯑꯗꯣ ꯃꯇꯝ ꯌꯥꯝ ꯆꯪꯉꯁꯨ ꯆꯥꯕꯗꯣ ꯍꯥꯎꯕꯀꯣ ꯍꯥꯎꯔꯗꯤ ꯑꯗꯨꯝ ꯀ ꯌꯥꯏ
ꯑꯁ ꯑ ꯍꯔꯗꯤ ꯑꯗꯨꯝ ꯁꯦꯝꯕꯤ ꯌꯥꯏ
ꯍꯝ ꯎꯝ ꯍꯥ ꯍꯥꯃꯦ ꯍꯥꯏꯕꯗꯤ
ꯒꯣꯠ ꯁꯤꯞꯇ ꯁꯤꯕ ꯍꯥꯏꯕ꯭ꯔꯥ ꯒꯣꯠ ꯍꯥꯏꯕ꯭ꯔꯥ ꯑꯗꯨ ꯅꯣꯏ ꯂꯩꯣꯏꯗ꯭ꯔꯣ
ꯂꯣꯏꯗꯤꯍꯦ ꯃꯤ ꯈꯔ ꯂꯣꯏꯕ ꯃꯥꯜꯂꯦ ꯃꯈꯥꯒꯤ ꯑꯗꯣ ꯈꯪꯉꯝꯒꯅꯤ ꯅꯍꯥꯟ ꯄꯁꯇꯔꯕꯨꯗ ꯑꯦꯛꯁꯄꯁꯇꯔꯒꯤ ꯌꯨꯝꯗ
ꯑꯣ ꯑ ꯍꯃꯦꯡꯗꯤ ꯍꯥꯎꯔꯤꯕ
ꯎꯝ ꯍꯧꯖꯤꯛ ꯅꯣꯡ ꯇꯥꯕ꯭ꯔꯥ ꯅꯨꯡꯁꯥ
ꯇꯥꯗꯦꯗ ꯅꯪꯠ ꯆꯨꯗꯦ ꯅꯣꯏꯗꯤ ꯆꯨꯕ꯭ꯔꯥ
ꯍꯧꯖꯤꯛ ꯈꯔ ꯈꯔ ꯆꯨꯗꯧꯔꯦ ꯑꯗꯨ ꯆꯨꯗꯤ ꯆꯨꯗ꯭ꯔꯤꯌꯦ
ꯋꯦꯗꯔ ꯅꯨꯡꯉꯥꯏꯇꯦꯅꯦ
ꯅꯨꯡꯁꯥꯁꯨ ꯂꯩꯕ ꯅꯣꯡꯁꯨ ꯆꯨꯒꯗꯕ
ꯑꯣ ꯉꯁꯥꯏ ꯑꯌꯨꯛꯇꯗꯤ ꯑ ꯅꯣꯡ ꯆꯨꯋꯦ
ꯎꯝ
ꯅꯣꯡ ꯆꯨꯕꯅ ꯍꯦꯟꯅ ꯐꯔꯦꯗ ꯅꯨꯡꯁꯥ ꯀꯥꯏꯗꯒꯤ
ꯅꯨꯆꯤꯗꯣ ꯍꯟꯗꯛꯀꯥꯟ ꯀꯩꯀꯩ ꯇꯧꯕ꯭ꯔꯥ
ꯑ ꯀꯩꯁꯨ ꯇꯧꯗꯦꯗ ꯑꯗꯨꯝ ꯂꯩꯗ
ꯑꯣ
ꯐꯤꯈ꯭ꯔꯥ ꯁꯥ ꯑꯗꯨ ꯈꯛꯇꯅꯤ
ꯐꯤꯁꯥꯕ ꯍꯥꯏꯕ ꯑꯣ ꯍꯥꯏꯌꯦꯀꯣ
ꯎꯝ
ꯅꯪꯁꯨ ꯍꯩꯕ꯭ꯔꯥ
ꯀꯥꯏꯗꯒꯤ ꯑꯩ ꯍꯩꯔꯗꯤ ꯑꯩ ꯍꯩꯔꯗꯤ ꯑꯁ ꯂꯣꯏ ꯇꯧꯅꯤ
ꯑꯩꯗꯤ ꯍꯩꯗꯤꯅꯦ ꯑꯣ ꯑꯗꯣ ꯇꯧꯅꯤꯉꯥꯏꯗ ꯇꯜꯂꯦ
ꯎꯝ ꯅꯨꯄꯥꯅꯥ ꯐꯤ ꯁꯥꯕ ꯍꯧꯅꯕ꯭ꯔꯅꯦ
ꯍꯧꯅꯥꯝꯅꯦ ꯀꯔꯤꯔꯣ ꯐꯦꯛꯇ꯭ꯔꯤ ꯈꯣꯏꯗꯣ ꯌꯥꯝ ꯇꯧꯕꯅꯦ ꯅꯪꯅ ꯈꯪꯗꯕꯒꯤ ꯑꯣꯏꯔꯝꯅꯤ
ꯎꯝ
ꯅꯨꯄꯥꯈꯣꯏꯁꯨ ꯇꯧꯕ ꯌꯥꯏꯕꯅꯦ ꯑꯗꯨ
ꯅꯪ ꯅꯪꯗꯤ ꯇꯧꯕ ꯍꯩꯕ꯭ꯔꯥ
ꯍꯩꯇꯦ ꯑꯗꯣ ꯑꯗꯨꯝ ꯍꯥꯏꯕꯅꯤꯗ
ꯅꯣꯏ ꯃꯥꯗꯤ ꯌꯥꯝ ꯍꯩꯔꯝꯒꯅꯤꯅ
ꯎꯝ ꯍꯩꯌꯦ
ꯅꯅꯥꯎꯅꯨꯄꯤꯗꯤ ꯅꯅꯥꯎꯅꯨꯄꯤꯒꯨꯝꯕ ꯂꯩꯕ꯭ꯔꯥ
ꯂꯩꯌꯦ ꯑꯩꯁꯨ ꯈꯔ ꯈꯔꯗꯤ ꯍꯩꯌꯦ ꯑꯗꯨꯕꯨ ꯍꯩꯇꯦ
ꯈꯔ ꯈꯔ ꯍꯩꯌꯦ ꯍꯥꯏꯔꯒ ꯍꯩ ꯇꯦ ꯍꯥꯏꯕ ꯌꯥꯏ ꯌꯥꯏ ꯏꯄꯥ ꯌꯥꯏ
ꯎꯝ ꯑꯩꯁꯨ ꯌꯥꯏ ꯑꯗꯨꯝ
ꯅꯪꯗꯤ ꯀꯣꯏꯕ ꯆꯠꯇ꯭ꯔꯕꯣ
ꯑꯩꯁ ꯀꯣꯏꯕꯁꯦ ꯍꯟꯗꯛꯀꯥꯟꯁꯦ ꯂꯝꯕꯤꯒ ꯌꯥꯗ꯭ꯔꯤꯅꯦ ꯆꯠꯄꯁꯨ ꯌꯥꯗꯦ
ꯇꯥꯒꯅꯤ ꯇꯨꯒꯅꯤ
ꯑꯣ ꯅꯣꯡꯖꯨꯃꯥꯟꯕꯩꯔꯣ ꯅꯣꯡ ꯌꯥꯝ ꯆꯨꯕ꯭ꯔꯥꯅꯦ ꯅꯣꯏꯗ ꯍꯜꯂꯣ ꯇꯥꯕ꯭ꯔꯣ
ꯍꯜꯂꯣ ꯑꯣ ꯇꯥꯔꯦ ꯇꯥꯔꯦ ꯅꯪ ꯂꯦꯡꯕ ꯑꯣꯏꯔꯝꯅꯤ
ꯅꯣꯡꯗꯣ ꯅꯨꯡꯗꯥꯡꯗ ꯑꯗꯨꯝ ꯆꯨꯋꯦ ꯍꯥꯏꯕ
ꯑꯣ ꯅꯣꯡ ꯆꯨꯔꯗꯤ ꯆꯨꯞ ꯑꯦ ꯅꯣꯡ ꯆꯨꯔꯗꯤ ꯇꯨꯝꯕ ꯅꯨꯡꯉꯥꯏꯕꯅꯦ
ꯎꯝ ꯇꯨꯝꯕꯗꯤ ꯅꯨꯡꯉꯥꯏꯑꯦ
ꯎꯝ
ꯅꯪꯁꯨ ꯇꯨꯝꯕꯗꯤ ꯌꯥꯝꯅ ꯍꯩꯕ ꯃꯥꯜꯂꯦꯅꯦ
ꯑꯥꯎ ꯑꯩꯗꯤ ꯇꯨꯝꯕꯗ ꯑꯗꯨꯝ ꯂꯧꯅꯦ ꯎꯝ
ꯀꯝꯄꯤꯇꯤꯁꯟ ꯆꯠꯁꯤꯔꯣ ꯅꯪꯁꯨ ꯀꯝꯄꯤꯇꯤꯁꯟ ꯑꯗꯨꯒꯨꯝꯕꯒꯤ ꯈꯪꯂꯗꯤ ꯍꯥꯏꯕꯤꯌꯨꯀꯣ ꯑꯩꯉꯣꯟꯗ
ꯎꯝ ꯏꯕꯥꯅꯤ ꯅꯣꯡꯃ ꯇꯧꯁꯦ
ꯑ ꯇꯧꯁꯦ ꯇꯧꯁꯦ
ꯄꯨꯡ ꯄꯨꯡ ꯊꯝꯃꯒ ꯑ ꯑꯩꯗꯤ ꯍꯧꯒꯠꯂꯣꯏ ꯑꯗꯨꯝ ꯇꯨꯝꯒꯅꯤ
ꯎꯝ ꯀꯝꯄꯤꯇꯤꯁꯟ ꯂꯩꯔꯗꯤ ꯍꯥꯏꯕꯤꯌꯨꯀꯣ ꯀꯥꯎꯔꯅꯣ ꯑꯗꯨꯗ
ꯀꯥꯎꯔꯣꯏ ꯀꯥꯎꯔꯣꯏ ꯍꯌꯦꯡꯗꯤ ꯀꯥꯏ ꯆꯠꯀꯅꯤ
ꯍꯌꯦꯡ ꯎ ꯈꯪꯗꯦꯀꯣ ꯂꯧ ꯆꯠꯄꯁꯨ ꯌꯥꯏꯌꯦ ꯑꯗꯨꯒ ꯑꯩ ꯑꯦꯛꯖꯥꯝ ꯊꯥꯕꯗꯣ ꯄ꯭ꯔꯦꯛꯇꯤꯀꯦꯜꯒꯤ ꯔꯨꯇꯤꯟ ꯊꯣꯛꯇ ꯑꯗꯣ ꯈꯪꯗꯦ ꯀꯃꯥꯏꯅ ꯇꯧꯁꯤꯔ
ꯑ ꯑꯗꯨꯗ ꯅꯪ ꯂꯩꯐꯝ ꯑ
ꯑꯩꯒꯤ ꯈꯨꯟꯗ
ꯑꯣ
ꯄꯨꯟꯕꯕꯨ
ꯑꯣ ꯑꯗꯨꯗꯤ ꯅꯛꯑꯗꯤ ꯌꯥꯔꯦꯗꯅ
ꯏꯅꯥꯎꯅꯨꯄꯤ ꯑꯃ ꯅꯣꯅꯦꯗ ꯂꯩꯕꯗꯣ ꯏꯅꯥꯎ ꯑꯩꯒꯤ ꯑꯟꯇꯤ ꯃꯆꯥꯅꯨꯄꯤꯒꯤ ꯑꯦꯛꯖꯥꯝ ꯊꯥꯕ ꯑꯩ
ꯑꯣ ꯑꯣ ꯏꯆꯥꯅꯨꯄꯤꯒꯤ ꯅꯪꯒꯤꯗꯤ ꯅꯠꯇꯕ
ꯎꯝ ꯑꯩꯒꯤꯗꯤ ꯅꯠꯇꯕ
ꯊꯥꯎ ꯊꯥꯎ
ꯍꯥ
ꯊꯥꯎꯥꯎꯕ ꯐꯖꯅ ꯊꯥ
ꯍꯣꯏ ꯐꯖꯅ ꯊꯥꯈ꯭ꯔꯕꯅꯦ ꯑꯗꯣ ꯄ꯭ꯔꯦꯛꯇꯤꯀꯦꯜ ꯉꯥꯏꯔꯒ ꯉꯥꯏꯔꯒ ꯂꯩꯅꯦ
ꯄ꯭ꯔꯦꯛꯇꯤꯀꯦꯜꯁꯤꯡꯗꯤ ꯂꯥꯏꯕ ꯃꯥꯟꯂꯤꯗ ꯀ‌ꯣ
ꯄ꯭ꯔꯦꯛꯇꯤꯀꯦꯜ ꯍꯥꯏꯕ꯭ꯔꯥ
ꯑꯥꯎ
ꯈꯪꯗꯦꯗ ꯑꯩꯗꯤ ꯁꯥꯏꯟꯁꯀꯤ ꯕꯦꯛꯒ꯭ꯔꯥꯎꯟ ꯅꯗꯕꯅꯤꯅꯀꯣ
ꯎꯡ
ꯈꯪꯔ꯭ꯔꯗꯤ ꯑꯗꯨꯝ ꯅꯨꯡꯉꯥꯏꯅꯤꯉꯥꯏ ꯃꯥꯜꯜꯂꯤꯦꯗ ꯍꯥꯏ ꯁ꯭ꯀꯨꯜꯗ ꯇꯧꯕ ꯈꯣꯏꯁꯨ ꯌꯥꯝ ꯂꯨꯕꯗ ꯅꯠꯇꯦ ꯑꯗꯨ
ꯃꯨꯃꯥꯡ ꯀꯅꯥ ꯅꯣꯏ ꯂꯧ ꯂꯧꯎꯗ꯭ꯔꯣ
ꯎꯝ ꯎ ꯂꯧ ꯃꯈꯥꯒꯤꯗ꯭ꯔꯥ
ꯑ ꯃꯈꯥꯒꯤꯁꯨ ꯀꯔꯤ ꯀꯔꯤ ꯎꯕ꯭ꯔꯥ ꯍꯥꯏꯕꯅꯤꯗ
ꯌꯥꯝꯃꯤꯗ ꯈꯥꯃꯦꯟ ꯑꯁꯥꯡꯕ ꯑꯗꯨꯒ
ꯑꯥ
ꯃꯃꯤꯡꯗꯣ ꯈꯪꯗꯦ ꯈꯥꯃꯟ ꯑꯈꯥꯕ
ꯃꯃꯤꯡ ꯈꯪꯗ꯭ꯔꯁꯨ ꯌꯥꯔꯦꯅ ꯅꯣꯡꯃ ꯈꯪꯉꯛꯀꯅꯤ
ꯑꯄꯥ
ꯎꯝ ꯍꯒꯣꯒ ꯌꯥꯝ ꯆ ꯇ ꯃꯥꯂꯤꯀ
ꯆ ꯂꯩꯌꯦ
ꯇꯧꯒꯗꯅꯤ ꯎꯝ
ꯐꯣꯣꯏ
ꯁꯧꯒ꯭ꯔꯤꯒ ꯁꯧꯒ꯭ꯔꯤꯒ ꯀꯩꯅꯣ ꯑꯂꯨꯒ ꯊꯣꯡꯕꯗ ꯍꯥꯎꯋꯏꯅꯦ
ꯎꯝ ꯍꯋꯦ ꯑꯗꯨꯗꯤ ꯑꯗꯨꯒ ꯀꯣ ꯈꯥꯃꯦꯟ ꯈꯥꯃꯦꯟ ꯑꯁꯥꯡꯕꯒ ꯑꯗꯨꯒ ꯈꯥꯃꯦꯟ ꯈꯥꯕꯗꯣ ꯊꯝꯅꯁꯨꯣ ꯍꯥꯎꯋꯦ
ꯑ
ꯅꯪꯗꯤ ꯆꯥꯗ꯭ꯔꯣ ꯑꯗꯨꯃꯥꯏꯅ
ꯍꯥꯥ
ꯥꯗꯗ ꯍꯋꯥꯏ ꯑꯁꯥꯡꯕꯤ ꯍꯥꯏꯕ
ꯄꯨꯡ ꯇꯥꯏ
ꯎꯝ ꯑꯗꯨꯗ ꯁꯤꯁꯤꯡꯖꯨꯁꯨ ꯍꯋꯦ
ꯎꯝ ꯑꯗꯨꯗꯤ ꯀ ꯉꯥꯎꯕꯅꯤ
ꯎꯝ
ꯁ ꯅꯣꯡꯃ ꯀꯣꯏꯕ ꯂꯥꯛꯀꯅꯦ
ꯍꯣꯏ ꯑꯩꯣꯏꯕꯂ ꯑꯣ ꯁꯤꯕꯨꯝꯒꯤ ꯀꯩꯅꯣ ꯐ꯭ꯔꯤꯖꯇꯣ ꯄꯤꯒꯦ